ꯍꯜꯂꯣ
ꯏꯒ ꯎ ꯇꯥꯏꯌꯦ
ꯑꯣ ꯑꯩꯗꯤ ꯋꯥꯒ ꯉꯥꯡꯗꯕꯗꯣ ꯇꯥꯗ꯭ꯔꯕꯕꯣꯏ ꯈꯜꯂꯨꯔꯦ ꯑꯗꯨꯒꯤꯅꯦ ꯀꯩꯗꯧꯔꯝꯃꯤꯅꯣ ꯍꯧꯖꯤꯛ ꯄꯣ ꯅꯨꯡꯁꯥ ꯁꯥꯕꯁꯤꯗ
ꯁꯨꯝ ꯀꯩꯅꯣ ꯄꯣꯊꯥꯔꯝꯕꯅꯦ ꯑꯩꯁꯨ ꯀꯩꯅꯣ ꯇꯧꯔꯒ ꯍꯥꯏꯇꯥꯔꯦ ꯊꯕꯛ ꯏꯪꯈꯥꯡ ꯈꯔ ꯂꯣꯏꯔꯦ ꯑꯗꯨꯒ ꯂꯣꯏꯔꯀꯥꯟꯗ ꯑꯩꯈꯣꯏꯒꯤ ꯆꯥꯛꯄꯨꯗꯤ ꯍꯥꯟꯅ ꯆꯥꯊꯣꯛꯑꯦ ꯊꯕꯛ ꯏꯪꯈꯥꯡ ꯁꯨꯝ ꯂꯣꯏ ꯂꯩꯅꯕꯅꯦ ꯑꯗꯨ ꯂꯣꯏ ꯀꯗꯨꯝ ꯁꯥꯕꯁꯤꯗꯅꯦ ꯉꯥꯏꯍꯥꯛꯇꯪ ꯄꯣꯊꯥꯕꯣꯏ ꯀꯩꯋꯣꯏ ꯁꯨꯝ ꯎꯔꯨꯝ ꯖꯒꯥ ꯈꯤꯇꯪ ꯏꯪꯕ ꯊꯤꯔꯒ ꯂꯩꯔꯝꯃꯤꯅꯤ ꯑꯗꯣ ꯉꯁꯤꯗꯤ ꯅꯨꯡꯁꯤꯠ ꯀꯥꯕꯣꯛ ꯀꯥꯕꯣꯛ ꯆꯨ ꯁꯤꯠꯂꯤ ꯅꯣꯡ ꯇꯞꯇꯥꯏ ꯍꯩꯗꯔꯛꯀꯗ꯭ꯔꯥ ꯈꯪꯗꯦ ꯅꯣꯡ ꯍꯩꯗꯕꯁꯤꯅ ꯈꯔꯕꯨ ꯐꯔꯤꯌꯦ ꯅꯍꯥꯟꯃꯨꯛꯀꯤ ꯃꯃꯥꯡ ꯃꯃꯥꯡ ꯃꯃꯥꯡꯗ ꯑꯃ ꯌꯥꯎꯈꯤꯕꯗꯣ ꯂꯦꯟ ꯑꯆꯧ ꯑꯆꯧꯕ ꯇꯥꯕꯅꯤ ꯏꯃꯥꯏꯄꯦꯝꯃ ꯑꯗꯨꯗꯤ ꯄꯨꯔꯥ ꯑꯩꯈꯣꯏ ꯑ ꯃꯤ ꯂꯝꯅꯦ ꯍꯥꯏꯕꯨ ꯑꯣꯜꯂꯤꯖꯦ ꯃꯅꯤꯄꯨꯔ ꯑꯩꯈꯣꯏ ꯃꯅꯤꯄꯨꯔꯒ ꯃꯥꯟꯗꯕꯗꯣ ꯃꯥꯒꯤ ꯇꯥꯔꯛꯄ ꯂꯦꯟ ꯃꯌꯥꯝꯗꯨꯅ ꯑꯗꯨꯃꯥꯏ ꯇꯧꯋꯦ ꯑꯗꯣ ꯍꯧꯖꯤꯛꯁꯦ ꯀꯩꯗꯧꯔꯝꯃꯤꯅꯣ ꯄꯣꯊꯥꯔꯤꯔꯣ
ꯄꯣꯠꯊꯥꯔꯝꯃꯤꯅꯦ ꯑꯩꯁꯨ ꯀꯩꯅꯣ ꯑꯩꯈꯣꯏꯒꯤ ꯑ ꯆꯥꯛ ꯆꯥꯕ ꯂꯣꯏꯔꯛꯄꯒꯤ ꯎꯁꯣꯞ ꯆꯥꯕ ꯂꯣꯏꯔꯛꯄꯒꯤ ꯎꯝ ꯀꯩꯅꯣ ꯆꯥꯛ ꯏꯟꯖꯥꯡ ꯃꯌꯥꯝꯗꯣ ꯑꯃꯨꯛ ꯂꯣꯏ ꯊꯥꯡꯖꯜꯂꯨꯔꯦ ꯑꯗꯒꯤ ꯑꯩꯈꯣꯏꯒꯤ ꯊꯕꯛ ꯁꯨꯕ ꯑꯍꯨꯝꯗꯨꯒꯤꯁꯨ ꯃꯥꯒꯤ ꯆꯥꯛ ꯆꯥꯂꯨꯛ ꯑꯍꯨꯝ ꯑꯃꯨꯛ ꯁꯦꯝꯕꯤꯔꯦ ꯑꯗꯨꯗꯨꯒꯤ ꯍꯧꯖꯤꯛꯇ ꯂꯣꯏꯗ ꯉꯥꯏꯔꯤ ꯋꯥꯔꯦ ꯉꯁꯤꯒꯤ ꯏꯁꯥꯖꯦ
ꯎꯝ ꯊꯕꯛ ꯁꯨꯕ ꯃꯤꯗꯤ ꯆꯥꯒ꯭ꯔꯕ ꯆꯥꯗ꯭ꯔꯤꯕꯣ
ꯑ ꯃ ꯊꯥꯡ ꯃꯣꯏ ꯍꯧꯖꯤꯛꯇ ꯐꯝꯗꯒꯤꯗ ꯉꯥꯏꯔꯤ ꯑꯩ ꯆꯥꯛ ꯊꯥꯡꯗꯣꯛꯑꯝꯒꯅꯦ ꯑꯩꯅ ꯆꯪꯉꯛꯏꯁꯦ ꯐꯝꯗꯒꯤꯗ ꯉꯥꯔꯤ ꯍꯧꯖꯤꯛꯇ ꯑꯩꯅ ꯑꯋꯣꯛ ꯑꯣꯛꯇꯗꯣ ꯁꯩꯗ ꯆꯥꯛ ꯏꯟꯖꯥꯡ ꯃꯌꯥꯝ ꯂꯩꯔꯤꯀꯣ ꯍꯥꯏꯕꯤꯔꯛꯎꯀꯣꯅ ꯍꯥꯏꯔꯝꯃꯒ ꯃꯣꯏ ꯆꯥꯛ ꯄꯤꯖꯔꯝꯃꯕꯅꯦ
ꯅꯪꯅ ꯂꯦꯟ ꯇꯥꯕ ꯍꯥꯏꯔꯒ ꯉꯍꯥꯟꯃꯨꯛꯀꯤ ꯂꯦꯟ ꯇꯥꯕꯗ ꯑꯗꯨ ꯀꯩꯅꯣ ꯑꯩꯒꯤ ꯂꯩ ꯄꯨꯝꯅꯃꯛ ꯂꯣꯏꯅꯃꯛ ꯂꯣꯏꯔꯤꯅꯤ ꯀꯩꯅꯣ ꯊꯥꯡꯖꯟꯕꯁꯨ ꯅꯪꯍꯧꯗ ꯑꯗꯣ ꯈꯪꯍꯧꯗꯅ ꯈꯨꯗꯛꯇ ꯕ꯭ꯔꯞ ꯕ꯭ꯔꯞ ꯇꯥꯔꯛꯄꯅꯤꯅꯀꯣ ꯃꯗꯩꯗ ꯂꯩ ꯄꯨꯝꯅꯃꯛ ꯂꯣꯏ ꯁꯤꯈ꯭ꯔꯕꯅꯦ ꯂꯩꯗ ꯅꯠꯇꯦ ꯀꯩꯅꯣ ꯖꯤꯡꯒ ꯀꯔꯤ ꯀꯔꯥꯁꯦ ꯂꯣꯏ ꯑꯣꯔꯦ ꯑꯗꯒꯤ ꯏꯃꯨꯡꯁꯦ ꯉꯍꯥꯛꯇꯪꯅꯤꯗꯣ ꯑꯩꯈꯣꯏꯒꯤ ꯁꯣꯔꯨꯡꯅꯦ ꯑꯣꯜꯂꯤꯁꯦ ꯑꯗꯒꯤ ꯏꯅꯥꯛꯇ ꯂꯦꯞꯃꯤꯟꯅꯔꯤꯕ ꯃꯤ ꯄꯨꯝꯅꯃꯛꯁꯦ ꯑꯃꯒ ꯑꯃꯒ ꯋꯥ ꯉꯥꯡꯅꯕ ꯑꯃꯠꯇ ꯇꯥꯗꯦ ꯀꯔꯤ ꯍꯥꯏꯅꯣ ꯑꯝꯇ ꯈꯪꯗꯕꯤꯗꯣ ꯑ ꯇ ꯃꯈꯣꯜ ꯃꯌꯥꯝꯖꯤꯅ ꯏꯃꯥꯏꯄꯦꯝꯃ ꯑꯗꯨꯒꯤꯗꯨꯗꯤ ꯑꯉꯛꯄꯅꯤ ꯍꯦ ꯑꯗꯨꯅꯤ ꯏꯍ ꯍꯍ ꯍꯜꯥꯂꯝꯒꯅꯤ ꯑꯗꯨ ꯌꯥꯝ ꯀꯟꯕ ꯂꯦꯟ ꯇꯥꯕ ꯑꯁꯨꯛ ꯌꯥꯝ ꯀꯨꯏꯅ ꯍꯤꯡꯉꯛꯄꯁꯤꯗ ꯃꯗꯨꯒꯤ ꯂꯦꯟ ꯈꯨꯇꯥ ꯑꯗꯨꯝ ꯑꯗꯨꯃꯥꯏꯅ ꯇꯧꯕ ꯑꯃꯨꯛꯐꯥꯎ ꯌꯥꯎꯗ꯭ꯔꯤ ꯊꯦꯡꯅꯗ꯭ꯔꯤ ꯄꯨꯟꯁꯤꯗ
ꯃꯥꯅꯦ ꯑꯁ ꯌꯥꯝ ꯆꯥꯎꯕꯅꯦ ꯂꯦꯟ ꯃꯆꯥ ꯀꯕꯣꯛꯈꯣꯏꯗꯣꯝꯃꯨꯛ ꯆꯥꯎꯕꯒ ꯌꯥꯎꯕꯅꯦ ꯑꯗꯨꯒ ꯎꯝ ꯅꯨꯃꯤꯠꯇꯨꯒꯤ ꯑꯣꯏꯌꯥꯔ ꯇꯠꯄꯅ ꯃꯔꯣꯜ ꯑꯃ ꯑꯗꯒꯤ ꯎ ꯇꯦꯛꯑꯒ ꯇꯥꯕꯅ ꯃꯔꯣꯜ ꯑꯃ ꯑꯁ ꯕꯥ ꯕꯥ ꯌꯥꯝ ꯀꯨꯏꯔꯦ ꯑꯗꯨ ꯆꯍꯤ ꯑꯥ ꯑꯅꯤ ꯑꯍꯨꯝꯃꯨꯛ ꯍꯦꯜꯂꯕ ꯍꯦꯜꯂꯃꯥꯜꯂꯦ
ꯆꯍꯤ ꯑꯧ ꯆꯍꯤ ꯃꯔꯤ ꯃꯉꯥ ꯑꯗꯨꯃꯥꯏ ꯁꯨꯗꯣꯔꯝꯅꯤ ꯃꯗꯨ ꯑꯁ ꯑꯗꯨꯏ ꯈꯨꯇꯥꯗꯨꯗꯤ ꯂꯣꯏꯔꯦꯍꯦ ꯑꯗꯨꯏ ꯃꯇꯨꯡꯗꯗꯤ ꯁ꯭ꯋꯥꯏꯗ ꯑꯃꯨꯛ ꯂꯦꯟ ꯇꯥꯒꯤꯗ꯭ꯔꯦꯃꯤ ꯑꯔꯥꯞ ꯑꯔꯥꯞꯄ ꯖꯒꯥꯗꯗꯤ ꯇꯥꯕꯗꯤ ꯇꯥꯏꯀꯣ ꯑꯗꯨꯒ ꯁ꯭ꯋꯥꯏꯗꯗꯤ ꯑꯗꯨꯃꯥꯏ ꯇꯧꯕ ꯂꯦꯟ ꯑꯝꯇ ꯇꯥꯒꯤꯗ꯭ꯔꯦ ꯃꯔꯛ ꯃꯔꯛꯇ ꯑꯩꯈꯣꯏꯒꯤ ꯃꯆꯥ ꯃꯆꯥ ꯑꯃꯅꯤ ꯈꯤꯛ ꯄ ꯌꯥꯎꯕꯗꯣ ꯑꯗꯨꯗꯩ ꯍꯦꯟꯅ ꯀꯩꯁꯨ ꯂꯦꯟ ꯇꯥꯕ ꯀꯥꯏꯅ ꯇꯧꯕꯗꯨꯗꯤ ꯇꯥꯒꯤꯗ꯭ꯔꯦꯕ ꯆꯍꯤ ꯑꯅꯤ ꯑꯍꯨꯝꯖꯦ ꯑꯃꯨꯛ
ꯎꯝ ꯑꯗꯣ ꯆꯥꯛꯆꯥ ꯇꯣꯛꯄꯒꯖꯦ ꯅꯣꯏꯗꯤ ꯈꯪꯗꯦ ꯑꯩꯗꯤ ꯑꯩꯈꯣꯏꯒꯤ ꯑꯍꯜ ꯂꯃꯟꯅ ꯊꯥꯏꯅꯗꯤ ꯆꯠꯅꯔꯝꯃꯕ ꯖꯔꯗꯥ ꯅꯠꯇꯕ ꯄꯥꯟꯅꯝ ꯅꯥ ꯀꯥꯏꯗꯣ ꯑꯩꯈꯣꯏ ꯀꯣꯡ ꯀ꯭ꯋꯥ ꯃꯅꯥꯒꯗꯣ ꯀꯣꯡ ꯀ꯭ꯋꯥꯒꯗꯣ ꯐꯖꯅ ꯃꯔꯨ ꯐꯖꯕ ꯇꯧꯔꯒ ꯎꯝ ꯆꯥꯅꯤꯡꯉꯦ ꯍꯣꯔꯦꯟ ꯑꯝꯇ ꯆꯥ ꯇꯥꯔꯦ ꯑ ꯂꯝꯕꯤꯗ ꯊꯣꯛꯈꯤꯕꯗ ꯍꯧꯖꯤꯛꯇꯤ ꯑꯩꯈꯣꯏ ꯁꯥꯏ ꯑꯅꯛꯄꯗꯗꯤ ꯌꯣꯟꯗꯦ ꯀꯣꯡ ꯀ꯭ꯋꯥ ꯃꯅꯥ ꯈꯔ ꯂꯤꯇꯛ ꯇꯧꯕꯗꯨꯅꯦ ꯃꯔꯨ ꯐꯖꯕꯗꯣ ꯈꯥꯏꯗꯣꯛꯑꯀꯥꯟꯗ ꯑꯩꯈꯣꯏꯒꯤ ꯊꯥꯏꯅꯒꯤ ꯃꯩꯇꯩ ꯁꯨꯅꯨꯗꯨꯒ ꯇꯧꯔꯒ ꯆꯥꯗꯅ ꯑꯩꯈꯣꯏ ꯏꯕꯣꯛꯅꯒ ꯀ ꯌꯥꯝ ꯄꯤꯖꯔꯛꯏꯗ ꯑꯩꯈꯣꯏꯗꯤ ꯑꯉꯥꯡ ꯑꯣꯏꯔꯤꯉꯩꯗ ꯍꯥꯏꯇꯥꯔꯦ ꯅꯨꯡꯕꯨ ꯅꯨꯡꯁꯤ
ꯍꯣꯏ ꯍꯣꯏ ꯑꯍꯜ ꯂꯃꯟ ꯌꯥꯝ ꯆꯥꯕꯅꯤ ꯍꯧꯖꯤꯛ ꯑꯩꯈꯣꯏ ꯗꯥꯖꯨ ꯌꯥꯝ ꯆꯥꯏꯌꯦ ꯑꯩꯈꯣꯏ ꯏꯇꯩꯃ ꯑꯃꯁꯨ ꯌꯥꯝ ꯆꯥꯏ ꯑꯗꯣ ꯑꯩꯈꯣꯏ ꯍꯧꯤꯛ ꯀꯣꯝ ꯀ꯭ꯋꯥ ꯃꯅꯥꯖꯦ ꯐꯖꯅ ꯄꯥꯜꯂꯤꯕꯀꯣ ꯑꯗꯣ ꯉꯍꯥꯟꯒꯩꯗꯤ ꯃꯅꯥꯁꯦ ꯌꯥꯝ ꯄꯥꯛꯇꯕꯅꯦꯕ ꯍꯟꯗꯛꯇꯤ ꯃꯅꯥꯖꯦ ꯈꯨꯕꯥꯛ ꯈꯨꯕꯥꯛ ꯃꯨꯛ ꯄꯥꯛꯑꯦꯕꯀꯣ ꯑꯗꯣ ꯌꯥꯝ ꯐꯖꯅ ꯄꯥꯜꯂꯦ ꯑꯗꯣ ꯃꯣꯏ ꯆꯥꯎ ꯆꯥꯎ ꯁꯨꯡꯌꯥ ꯌꯥꯗꯦ ꯀꯩꯒꯤꯅꯣ ꯈꯪꯗꯤꯌꯦ ꯌꯨꯝꯗ ꯄꯥꯝꯕꯗꯨ ꯆꯥꯅꯤꯡꯗꯦꯅ ꯍꯥꯏ ꯑꯩꯈꯣꯏꯗꯥꯁꯨ ꯑꯗꯨ ꯉꯁꯥꯏ ꯂꯥꯏ ꯀꯠꯄꯒꯤ ꯃꯌꯥꯝ ꯌꯥꯎꯕꯗꯣ ꯑꯩꯅ ꯐꯅꯌꯥꯝꯗꯤ ꯈꯣꯝꯖꯟꯕꯤꯕꯅꯦ ꯑꯩꯈꯣꯏꯗꯥ ꯆꯥꯅꯕꯅꯦꯅ ꯑꯗꯨ ꯌꯨꯝꯗꯖꯨ ꯐꯖꯅ ꯄꯥꯜꯂꯦ ꯃꯅꯥꯗꯣ ꯁꯪꯇ꯭ꯔꯤꯛ ꯁꯪꯇ꯭ꯔꯤꯛ ꯁꯪꯉꯒ ꯃꯌꯥꯝꯖꯨ ꯐꯖꯩꯕꯀꯣ ꯌꯦꯡꯕꯗ ꯌꯨꯝꯗꯒ ꯄꯥꯟꯕ ꯑꯣꯏꯕꯅꯤꯅꯅꯦ ꯄꯥꯝꯖꯨ ꯄꯥꯝꯃꯨꯏꯕ ꯍꯦꯛꯇꯠꯄꯗ ꯁꯨꯝ ꯐꯖꯕꯒꯤ ꯊꯝꯕꯗꯣ ꯑꯣꯏꯅ ꯄꯥꯝꯖꯨ ꯄꯥꯝꯕ ꯑꯗꯨꯒ ꯃꯣꯏꯅꯅꯦ ꯑꯩꯅ ꯄꯥꯝꯃꯨꯏ ꯍꯥꯏꯔꯖꯨ ꯃꯣꯏꯅ ꯆꯥꯅꯤꯡꯉꯒꯗꯤ ꯑꯗꯨꯝ ꯍꯦꯛꯑꯥ ꯆꯥꯎ ꯍꯥꯏꯕ ꯑꯗꯨ ꯆꯥꯎ ꯌꯥꯗꯦ ꯇꯜꯂꯦꯌꯦ ꯃꯣꯏꯁꯨ ꯑꯗꯨꯝ ꯂꯩꯔꯤꯅꯦ ꯅꯣꯡꯃꯒꯤ ꯑꯌꯨꯛꯀꯤ ꯌꯥꯡꯈꯩꯃꯨꯛ ꯅꯨꯡꯗꯤꯟꯒꯤ ꯌꯥꯡꯈꯩ ꯅꯨꯡꯗꯥꯡꯋꯥꯏꯔꯝꯒꯤ ꯌꯥꯡꯈꯩ ꯑꯗꯨꯃꯥꯏꯅ ꯅꯣꯡꯃꯒꯤ ꯂꯨꯄꯥ ꯆꯥꯝ ꯌꯥꯡꯈꯩꯒꯤ ꯆꯥꯡꯅꯤ ꯑꯩꯈꯣꯏꯗꯥꯅ ꯀꯣꯡꯀ꯭ꯋꯥ ꯆꯥꯏꯖꯦ ꯑꯗꯤ ꯑꯩꯈꯣꯏ ꯏꯇꯩꯃꯒꯤꯅ ꯑꯃꯨꯛ ꯃꯅꯥꯖꯦ ꯐꯥꯏ ꯐꯥꯏ ꯑꯣꯏꯅ ꯂꯩꯔꯒ ꯈꯤꯜꯂꯒ ꯑꯃꯨꯛ ꯆꯥꯏꯕ ꯀꯟ ꯅꯥꯏꯔꯒ ꯃꯥꯖꯨ ꯀ꯭ꯋꯥ ꯆꯥꯕꯤ ꯉꯥꯛꯇ ꯉꯥꯏꯔꯦ
ꯁꯨꯡꯆꯥ ꯆꯥꯗꯦ ꯑꯗꯨꯗꯤ ꯁꯨꯡꯆꯥ ꯆꯥꯅꯤꯡꯗꯦ ꯉꯍꯥꯟꯋꯥꯏꯔꯣꯝꯗꯤ ꯆꯥꯕ ꯍꯩꯔꯝꯃꯦꯕ ꯑꯩꯖꯦ ꯑꯗꯣ ꯍꯨꯖꯤꯛꯇꯤ ꯆꯥꯕꯗꯣ ꯑꯩ ꯁꯨꯝ ꯆꯥꯒꯤꯗꯕꯩꯔ ꯈꯪꯗꯦ ꯆꯥꯅꯤꯡꯕ ꯁꯨꯡꯐꯥꯎ ꯐꯥꯎꯗꯦ
ꯑꯗꯣ ꯀ꯭ ꯋꯥ ꯖ꯭ꯔꯗꯥ ꯆꯥꯕꯅ ꯍꯦꯟꯕ꯭ꯔ ꯀꯣꯡꯀ꯭ꯋꯥ ꯆꯥ ꯀꯣꯡꯀ꯭ꯋꯥ ꯆꯥꯕꯗꯤ ꯄꯪꯌꯥꯝ‌ ꯌꯥꯝꯉꯝꯃꯣꯏ ꯅꯣꯏꯗꯩ ꯆꯥꯔꯒꯖꯨ ꯃꯤ
ꯑ ꯑꯩꯈꯣꯏꯒꯤꯔꯣ ꯀꯣꯡꯀ꯭ꯋꯥ ꯆꯥꯕꯗꯤ ꯌꯥꯝꯗꯦ ꯀꯣꯡꯀ꯭ꯋꯥ ꯆꯥꯕꯗꯤ ꯃꯣꯏ ꯑꯅꯤ ꯈꯛꯇꯅꯤ ꯑꯇꯩꯗꯤ ꯖꯔꯗꯥꯅ ꯑꯌꯥꯝꯕ ꯂꯣꯏ ꯆꯥꯏ
ꯑꯈꯣꯏꯗ ꯆꯥꯗ꯭ꯔꯤꯁꯦ ꯎꯝ ꯑꯩꯈꯣꯏ ꯆꯦꯒ ꯑꯩꯒ ꯑꯗꯒꯤ ꯑꯩꯈꯣꯏ ꯗꯗꯥ ꯑꯅꯤ ꯑꯃ ꯗꯗꯥ ꯑꯃ ꯂꯩꯒꯤꯗꯕꯗꯨꯖꯩ ꯆꯥꯗꯦ ꯑꯩꯈꯣꯏ ꯃꯔꯤꯗꯤ ꯆꯥꯗꯦ ꯑꯩꯈꯣꯏ ꯏꯆꯤꯜ ꯏꯅꯥꯎꯗ ꯑꯩꯈꯣꯏ ꯃꯉꯥ ꯏꯆꯦ ꯃꯌꯨꯝ ꯄꯥꯟꯒꯤꯕꯗꯣ ꯆꯥꯗꯦ ꯑꯗꯨꯒ ꯃꯣꯏ ꯑꯍꯨꯝꯑꯃꯗꯤ ꯆꯥꯏ ꯑꯩꯈꯣꯏꯗꯥꯅꯦ ꯃꯣꯏ ꯑꯅꯤ
ꯃꯣꯏ ꯑꯅꯤꯈꯛꯇꯅꯦ ꯆꯥꯏꯖꯦ ꯑꯩꯅ ꯍꯥꯏꯗꯣ ꯂꯥꯜꯂꯦ ꯑꯩꯈꯣꯏ ꯗꯗꯥ ꯑꯅꯤ ꯈꯛꯇꯅꯦ ꯆꯥꯕ
ꯑꯗꯨ ꯗꯨꯀꯥꯟ ꯇꯧꯔꯝꯕꯗꯣ ꯅꯇꯣꯟꯗꯒꯤ ꯄꯨꯔꯥ ꯇꯣꯛꯈ꯭ꯔꯕꯣ ꯑꯃꯨꯛ ꯐꯝꯒꯤꯗꯨꯏꯔꯣ ꯖꯒꯥꯗ ꯐꯔꯛ ꯇꯥꯕꯩ ꯍꯧꯖꯤꯛ ꯂꯦꯄꯤꯔ ꯀꯃꯥꯏ ꯇꯧꯏꯅꯣ
ꯑꯁ ꯑꯩ ꯇꯣꯛꯑꯦꯗ ꯏꯕꯨꯡꯉꯣ ꯃꯤꯠ ‌ꯅꯁꯨ ꯅꯨꯡꯉꯥꯏꯇꯕꯅꯤꯅꯀꯣ ꯐꯤ ꯇꯨꯕꯒꯤ ꯊꯕꯛ ꯍꯥꯏꯔꯦꯗꯅ ꯃꯤꯠꯀꯤ ꯊꯕꯛꯅꯤꯃꯤꯨꯠꯁꯤꯅ ꯑꯗꯨꯝ ꯃꯨꯟꯅ ꯌꯦꯡꯉꯛꯀꯗꯣꯏꯅꯤ ꯑꯗꯒꯤ ꯑꯀꯨꯞꯄ ꯌꯦꯇꯨꯝ ꯑꯀꯨꯞꯄꯗ ꯂꯦꯡꯉꯛꯀꯗꯣꯏꯅꯤ ꯑꯗꯒꯤ ꯃꯤꯠ ꯃꯤꯠꯀꯤ ꯃꯊꯛ ꯉꯇꯅꯤꯗꯅ ꯐꯤ ꯇꯨꯕ ꯍꯥꯏꯁꯤꯗꯤ ꯑꯗꯨꯗꯨꯅ ꯑꯩꯉꯣꯟꯗꯁꯨ ꯅꯨꯡꯉꯥꯏꯇꯕꯗꯣ ꯑꯣꯏꯔꯦꯕ ꯃꯤꯠꯁꯦ ꯑꯗꯨꯅ ꯑꯅꯣꯛ ꯀꯩꯀꯥ ꯎꯠꯁꯟꯗ ꯈꯣꯠꯁꯟꯕ ꯇꯧꯕꯗꯨꯁꯨꯅꯦ ꯑꯩ ꯅꯈꯥꯡ ꯀꯩꯀꯥꯥꯁꯦ ꯅꯨꯡꯉꯥꯏꯇꯦꯕ ꯑꯇꯣꯞꯄ ꯅꯝꯊꯔꯛꯄꯒꯤ ꯑꯗꯨꯏꯗꯨꯅ ꯑꯩꯅ ꯌꯥꯔꯤꯈꯩ ꯃꯁꯤꯗꯤ ꯑꯩ ꯇꯧꯗꯅꯕ ꯇꯣꯛꯑꯒꯦꯅ ꯑꯩꯅ ꯌꯨꯝꯒꯤ ꯇꯉꯥꯏ ꯐꯗꯕꯒꯤ ꯑꯉꯥꯡꯁꯤꯡ ꯀꯩꯅꯣ ꯇꯧꯀꯥꯟꯗ ꯂꯩꯍꯧꯔꯤꯕ ꯐꯤꯁꯤꯡꯁꯤꯅ ꯑꯗꯨꯝ ꯊꯧꯗꯣꯛ ꯋꯥꯊꯣꯛ ꯑꯃꯃꯝ ꯊꯣꯛꯂꯛꯑꯀꯥꯟꯗ ꯊꯣꯟꯕꯤꯅꯕ ꯑꯣꯏꯅ ꯇꯨꯔꯒꯦ ꯑꯗꯨꯃꯥꯏꯅ ꯇꯧꯔꯒꯅꯦ ꯊꯝꯃꯒꯦꯅ ꯑꯩꯅ ꯐꯤꯜꯁꯤꯡꯗꯣ ꯊꯝꯃꯤꯅꯦ ꯑꯗꯨꯗ ꯃꯦꯆꯤꯟꯒ ꯑꯗꯨꯁꯨꯡ ꯊꯕ ꯀꯨꯏꯔꯦ ꯊꯥꯎ ꯅꯨꯡꯊꯥ ꯊꯝꯕꯤꯒꯗꯕꯁꯨ ꯊꯝꯕꯤꯗ꯭ꯔꯦꯅ ꯇꯧꯏꯕ ꯌꯨꯝ ꯀꯩꯁꯨ ꯅꯥꯇꯩ ꯆꯥꯅ ꯂꯩꯇꯕꯅꯤꯅꯅꯦ ꯑꯩꯅ ꯊꯝꯐꯝꯗꯣ ꯏꯔꯦꯟꯖꯅ ꯊꯝꯈ꯭ꯔꯒꯗꯤ ꯐꯕ ꯐꯤ ꯅꯨꯡ ꯀꯨꯞꯁꯟꯗꯅ ꯈꯣꯞꯆꯗꯅ ꯇꯧꯔꯒ ꯊꯥꯎ ꯅꯨꯡ ꯊꯥꯛꯇꯅ ꯃꯔꯛ ꯃꯔꯛꯇ ꯑꯃꯨꯛ ꯊꯧꯗꯣꯛꯄꯤꯒꯗꯧꯕꯅꯦꯕ ꯎꯝ ꯍꯧꯗꯣꯛꯄꯤꯗ꯭ꯔꯦ ꯍꯧꯖꯤꯛꯇꯤ ꯅꯝ ꯀꯥꯡꯒ ꯊꯥꯡ ꯑꯣꯏꯔꯒ ꯂꯩꯔꯦ ꯑꯩ ꯌꯨꯝ ꯀꯩꯀꯩꯗ ꯂꯣꯏꯔꯛꯑꯀꯥꯟꯗ ꯏꯔꯦꯟꯖꯅ ꯇꯧꯔꯒ ꯁꯦꯝꯃꯒꯦ
ꯑꯗꯒꯤ ꯀꯩꯅꯣꯗꯨꯗꯤ ꯑꯥ ꯃꯥꯃꯤꯍꯣꯏ ꯅꯣꯏ ꯀꯩꯅꯣ ꯐꯝꯃꯝꯕꯗꯣ ꯑꯩꯈꯣꯏꯒꯤ ꯗꯨꯀꯥꯟ ꯗꯨꯀꯥꯟ ꯐꯝꯃꯝꯕꯤꯗꯅ ꯅꯣꯏꯁꯨ ꯑꯗꯣꯁꯨ ꯃꯐꯝ ꯂꯩꯇꯕꯩ ꯐꯝꯗ꯭ꯔꯤꯔꯥ ꯅꯠꯇ꯭ꯔꯒ ꯑꯗꯣ ꯐꯝꯗꯤ ꯐꯝꯃꯛꯇꯣꯏꯔ ꯑꯗꯣ ꯑꯩ ꯋꯥꯈꯜꯗ ꯗꯨꯀꯥꯟ ꯐꯝꯕꯁꯤꯗꯕꯨ ꯍꯣꯏ ꯑꯗꯨꯝ ꯅꯨꯃꯤꯠ ꯆꯨꯞ ꯄꯣ ꯑꯗꯨꯝ ꯀꯣꯟꯅꯗꯣꯏꯅꯤꯅ ꯗꯨꯀ ꯐꯝꯕꯩ ꯑꯗꯨꯝ ꯑꯃ ꯇꯧꯔꯁꯨ ꯑꯃ ꯇꯧꯔꯁꯨ ꯑꯗꯨ ꯊꯥꯛꯩ ꯁ ꯑꯃ ꯑꯃꯨꯛ ꯐꯪꯈꯤꯗꯣꯏꯔꯣ
ꯐꯝꯕꯁꯦ ꯐꯝꯐꯝ ꯆꯥꯗꯧ ꯃꯥꯟꯗ꯭ꯔꯦꯗ ꯍꯧꯖꯤꯛꯇꯤ ꯌꯨꯝ ꯁꯥꯔꯒ ꯀꯗꯥꯏꯗ ꯗꯨꯀꯥꯟꯗ ꯍꯥꯞꯄꯗꯨꯅ ꯍꯥꯟꯅꯒꯤꯗꯨꯗꯤ ꯑꯗꯨꯝ ꯑꯩꯈꯣꯏꯅ ꯑꯩꯈꯣꯏꯒꯤ ꯑꯩꯈꯣꯏꯒꯤ ꯂꯩꯔꯛ ꯈꯨꯂꯛꯛꯇ ꯂꯩꯕ ꯃꯤ ꯃꯌꯥꯝꯗꯣ ꯎꯝ ꯗꯨꯀꯥꯟ ꯑꯇꯩ ꯑꯇꯩ ꯂꯩꯔꯝꯗ꯭ꯔꯒꯁꯨ ꯑꯩꯈꯣꯏ ꯌꯨꯝꯂꯛ ꯑꯣꯏꯕꯅꯤꯅ ꯑꯗꯨꯝ ꯆꯪꯉ ꯆꯪꯉꯒ ꯊꯦꯡꯉꯁꯨ ꯑꯩꯈꯣꯏꯁꯨ ꯃꯣꯏꯅ ꯑꯗꯨꯝ ꯑꯄꯥꯝꯕꯗ ꯂꯣꯏ ꯐꯪꯍꯟꯕꯅꯤꯅꯅꯦ ꯑꯗꯨꯝ ꯁꯤꯠꯆꯕꯩ ꯋꯥꯅꯦꯕ ꯑꯗꯣ ꯍꯧꯖꯤꯛ ꯀꯨꯏꯔꯦꯗꯅ ꯂꯦꯞꯄꯛꯏꯁꯦ ꯆꯍꯤ ꯑꯅꯤ ꯆꯍꯤ ꯑꯅꯤ ꯈꯔ ꯍꯦꯜꯂꯝꯕꯅꯤ ꯂꯦꯞꯄꯛꯏꯁꯦ ꯑꯗꯨ ꯂꯦꯞꯄꯛꯑꯕꯅꯤꯅ ꯍꯧꯖꯤꯛ ꯌꯨꯝ ꯇꯧꯔꯨꯕꯗꯗꯤ ꯑꯅꯧꯕ ꯑꯃ ꯍꯧꯒꯠꯄꯒ ꯆꯞ ꯃꯥꯟꯅꯗꯣꯏꯅꯤ ꯑꯗꯨꯏꯗꯨꯅ ꯁꯨꯝ ꯐꯝꯅꯤꯡꯕꯒꯤ ꯔꯥꯒ ꯂꯩꯈꯤꯗ꯭ꯔꯦꯗ ꯋꯥꯁꯨ ꯋꯥꯏꯗ ꯗꯨꯀꯥꯟ ꯐꯝꯕ ꯍꯥꯏꯕ ꯑꯗꯒꯤ ꯌꯨꯝ ꯌꯨꯝ ꯀꯩ ꯁꯥꯕꯕꯁꯤꯁꯨ ꯍꯧꯖꯤꯛ ꯍꯣꯔꯦꯟ ꯂꯣꯏꯅꯤ ꯍꯥꯏꯕꯒꯤ ꯃꯇꯝ ꯑꯃ ꯈꯪꯕ ꯅꯠꯇꯕꯅꯤꯅ ꯑꯗꯨꯅ ꯐꯝꯒꯦ ꯍꯥꯏꯕ ꯋꯥꯈꯟꯗꯤ ꯑꯩꯉꯣꯟꯗꯗꯤ ꯂꯩꯇ꯭ꯔꯤꯗ ꯍꯧꯖꯤꯛꯀꯤ ꯑꯣꯏꯅꯗꯤ ꯌꯨꯝꯒꯤ ꯐꯝꯝꯕꯗꯨꯁꯨ ꯅꯨꯡꯉꯥꯏꯕꯅꯤ ꯑꯗꯨꯅꯤ ꯃꯇꯝꯗꯨꯗꯗꯤ ꯑꯃꯨꯛꯅꯦ ꯑꯩꯁꯨ ꯁꯣꯔꯣꯛꯇ ꯗꯨꯀꯥꯟ ꯐꯝꯕ ꯊꯣꯛꯑꯦ ꯑꯗꯩ ꯃꯣꯏꯅ ꯑꯃꯨꯛꯨ ꯐꯝꯍꯧꯔꯦ ꯑꯗꯨꯝ ꯊꯕꯛꯇꯤ ꯑꯗꯨꯝ ꯆꯤꯜꯂꯒꯗ ꯂꯥꯛꯑꯦꯕ ꯑꯩꯈꯣꯏꯁꯦ ꯀꯣꯝꯕ ꯍꯥꯏꯕꯁꯤ ꯁꯨꯛꯄꯪ ꯐꯪꯗ꯭ꯔꯦ ꯍꯥꯏꯕ ꯇꯧꯔꯤꯁꯦ
ꯎꯝ ꯑꯗꯒꯤ ꯅꯣꯏꯗꯨ ꯃꯃꯥꯡꯒꯤ ꯅꯣꯏꯒꯤ ꯗꯥꯒꯤ ꯒꯥꯔꯤ ꯈꯝꯕꯗꯣ ꯑꯗꯨꯗ ꯑꯗꯨꯒꯤ ꯃꯃꯥꯡꯒꯤꯗ ꯍꯤꯡꯒꯣꯜ ꯃꯆꯥ ꯑꯃ ꯇꯔ ꯀꯩꯅꯣꯝ ꯁꯨꯝ ꯂꯩꯕꯗꯣ ꯑꯗꯨꯗ ꯑꯗꯩ ꯍꯥꯟꯅ ꯌꯦꯟ ꯂꯣꯏꯔꯝꯕ꯭ꯔꯥ ꯀꯩꯅꯣ ꯑꯗꯗꯒꯤ ꯃꯅꯥ ꯃꯁꯤꯡ ꯊꯥꯔꯝꯕ꯭ꯔꯥ ꯀꯩꯅꯣꯝ ꯇꯧꯔꯝꯗꯥꯏꯅꯦ ꯈꯔ ꯄꯤꯛꯄ ꯑꯃ ꯂꯩꯕꯗ
ꯑꯗꯨꯗꯨꯅ ꯃꯅꯥ ꯃꯁꯤꯡ ꯃꯌꯥꯝ ꯊꯥꯕ ꯏꯃꯥ ꯂꯩꯔꯤꯉꯩꯗ
ꯎꯝ
ꯃꯅꯥ ꯃꯁꯤꯡꯁꯦ ꯑꯗꯨꯝ ꯂꯣꯏꯅꯃꯛ ꯁꯨꯅ ꯍꯧꯔꯦ ꯑꯗꯨꯗꯗꯤ ꯍꯤꯡꯒꯣꯜ ꯄꯤꯛꯆꯕꯒꯤ ꯋꯥꯅꯤꯀꯣ ꯑꯩꯈꯣꯏ ꯃꯥꯗꯤ ꯊꯥꯕ ꯈꯣꯠꯄꯗ ꯑꯗꯨꯝ ꯑꯩꯈꯣꯏꯒꯤ ꯃꯈꯨꯠ ꯊꯨꯝꯕꯒꯥꯏ ꯍꯥꯏꯕꯗꯣ ꯄꯣꯠꯆꯩ ꯊꯥꯕꯗ ꯑꯗꯨ ꯑꯣꯏꯌꯦꯕꯀꯣ ꯑꯗꯨꯗꯨꯅ ꯃꯥꯅ ꯍꯦꯛꯇ ꯑꯔꯩ ꯑꯔꯩꯕ ꯒꯩꯁꯦ ꯂꯣꯏ ꯊꯥꯖꯟꯗꯣꯏꯅꯤ ꯑꯗꯒꯤ ꯌꯥꯝꯁꯨ ꯐꯩꯌꯦꯕ ꯃꯥꯅ ꯊꯥꯕꯖꯦ ꯀꯅꯥꯏ ꯃꯩꯇꯩ ꯆꯨꯒꯖꯦ ꯆꯥꯎꯅ ꯍꯧꯔꯝꯒ꯭ꯔ ꯄꯣꯠꯅꯤꯗ ꯑꯗꯒꯤ ꯎꯝ ꯃꯌꯥꯡꯇꯣꯟ ꯑꯗꯒꯤ ꯑꯈꯣꯏ ꯑꯩꯈꯣꯏꯒꯤ ꯃꯌꯥꯡꯇꯣꯟꯗ ꯑꯃ ꯑꯩꯈꯣꯏꯒꯤ ꯑꯃꯨꯕꯗꯣ ꯌꯥ ꯆꯥ ꯅꯥꯎꯁꯦꯞ ꯍꯥꯎ ꯅꯥꯎꯁꯦꯞꯀ ꯍꯥꯏꯕꯗꯣ ꯑꯗꯨ ꯑꯗꯒꯤ ꯌꯦꯟꯗꯦꯝ ꯅꯥꯀꯨꯞꯄꯤ ꯅꯄꯥꯛꯄꯤ ꯍꯪꯒꯥꯝ ꯃꯇꯝ ꯃꯇꯝꯒꯤ ꯍꯤꯟꯖꯥꯡꯁꯦ ꯀꯥꯂꯟꯗ꯭ꯔꯤ ꯃꯔꯨ ꯃꯇꯝ ꯃꯇꯝꯒꯤ ꯑꯣꯏꯕ ꯄꯣꯠꯁꯦ ꯃꯥꯅ ꯂꯣꯏ ꯊꯥꯗꯣꯢꯅꯦ ꯑꯗꯩꯗ ꯁꯤꯟ ꯊꯨꯡꯒꯩ ꯀꯦꯡꯉꯣꯏ ꯌꯥꯝ ꯐꯖ ꯐꯖꯅ ꯍꯧꯔꯝꯃꯤꯗ ꯌꯦꯟꯗꯦꯝꯖꯨ ꯆꯥ ꯉꯝꯄꯣꯟꯇꯦꯗ ꯃꯥꯅ ꯊꯥꯕꯗ ꯑꯗꯨꯗ ꯍꯧꯖꯤꯛꯇꯤ ꯃꯥ ꯂꯩꯇꯕꯗꯒꯤ ꯑꯗꯨ ꯁꯦꯝꯕꯤꯗ꯭ꯔꯦꯗꯅ ꯑꯗꯨꯗꯨꯅ ꯈꯣꯏ ꯗꯥꯅ ꯉꯥꯅꯨ ꯂꯣꯏꯁꯜꯂꯒ ꯊꯝꯃꯦ ꯅꯉꯥꯟꯅꯨꯗꯨꯅ ꯃꯔꯨꯝ ꯄꯪꯀꯣꯛ ꯀꯣꯛꯏ ꯀꯅꯥꯁꯨ ꯆꯥꯕꯤꯗꯦ ꯑꯗꯨ ꯃꯆꯥ ꯄꯑꯣꯟꯗ ꯑꯣꯜꯂꯦ ꯑꯗꯨꯒ ꯑꯗꯨ ꯉꯥꯅꯨ ꯑꯣꯏꯅ ꯑꯣꯏꯔꯀꯥꯟꯗꯕꯨꯗꯤ ꯆꯥꯕ ꯃꯔꯨꯝꯗꯤ ꯑꯃꯐꯧ ꯆꯥꯕꯤꯌꯨ ꯌꯥꯗꯦ ꯀꯅꯥꯝꯇ ꯀꯩꯒꯤꯅꯣ ꯈꯪꯗꯦ ꯍꯩꯅꯗꯦ ꯍꯩꯅꯗꯦꯅ ꯑꯉꯥꯡꯁꯤꯡꯁꯤ
ꯇꯧꯕꯅꯦ ꯍꯥꯎ ꯀ꯭ꯌꯥ ꯉꯥꯅꯨ ꯃꯔꯨꯝꯗꯤ ꯀ꯭ꯌꯥ ꯍꯥꯎ ꯇꯝꯅꯤꯗ ꯌꯦꯟ ꯃꯔꯨꯝꯅ ꯍꯦꯟꯕꯅꯦ ꯃꯔꯨꯝꯒꯨꯝꯕ ꯆꯥꯕꯩꯗꯤ ꯈꯣꯏꯖꯨ ꯇꯧꯋꯦ ꯁꯤ ꯇꯧꯕꯖꯦ ꯀ꯭ꯌꯥ ꯑꯈꯣꯏ ꯑꯉꯥꯡ ꯖꯨꯝ ꯆꯥꯒꯟꯗꯦ ꯑꯗꯒꯤ ꯃꯥꯒꯤ ꯃꯅꯝ ꯑꯃꯖꯨ ꯈꯤꯇꯪ ꯀꯟꯒꯨꯝ ꯇꯧꯕꯅꯦꯕ ꯑꯗꯨꯅ ꯀꯅꯣ ꯇꯧꯋꯤ ꯑꯪ ꯂꯥꯏꯇꯤꯟ ꯈꯣꯏꯔꯝꯕꯗꯗꯤ ꯁꯤꯖꯟꯅꯩꯀꯣ ꯉꯥꯅꯨ ꯃꯔꯨꯝꯖꯦ ꯑꯗꯣ ꯁꯨꯝ ꯃꯌꯥꯝꯅ ꯁꯨꯝ ꯆꯥꯕꯒꯤ ꯍꯥꯏꯇꯥꯔꯦ ꯑꯩꯈꯣꯏ ꯌꯦꯔꯨꯝ ꯑꯣꯏꯅ ꯉꯧꯕꯗꯗꯤ ꯁꯨꯝ ꯌꯦꯟ ꯃꯔꯨꯝꯖꯤꯅ ꯍꯦꯟꯅ ꯄꯥꯝꯅꯕꯅꯦ ꯑꯗꯨꯃꯥꯏꯅ ꯇꯧꯋꯦ ꯑꯗꯨꯒꯩꯖꯨ ꯑꯣꯟꯊꯣꯛꯑꯀꯥꯟꯗ ꯍ꯭ꯌꯦꯡꯋꯥꯢ ꯃꯆꯥ ꯑꯣꯜꯍꯜꯂꯀꯥꯟꯗ ꯑꯣꯏꯅ ꯃꯆꯥ ꯑꯣꯏꯅ ꯌꯣꯟꯊꯣꯛꯑꯖꯨ ꯌꯥꯔꯦ ꯃꯄꯨꯡ ꯃꯔꯩ ꯐꯥꯔꯛꯑꯀꯥꯟꯗ ꯃꯤ ꯆꯥꯅꯕꯒꯤ ꯌꯣꯟꯊꯣꯛꯑꯖꯨ ꯑꯗꯨꯝ ꯌꯥꯔꯦꯗꯅ ꯑꯗꯨꯒꯤꯗꯤ ꯀꯩꯁꯨ ꯑꯀꯥꯏꯕ ꯂꯩꯇꯦꯕ
ꯍꯣꯏ ꯑꯗꯨꯅꯦ ꯑꯩꯈꯣꯏ ꯗꯥꯅ ꯆꯥ ꯑꯗꯨꯝ ꯃꯆꯥ ꯑꯣꯏꯅ ꯀꯣꯠꯍꯜꯂꯦ ꯑꯗꯨꯗꯨꯅ ꯑꯗꯒꯤ ꯑꯥ ꯑꯈꯣꯏꯒꯤ ꯁꯨꯝ ꯃꯔꯤ ꯃꯇꯥꯁꯤꯡꯗ ꯁꯨꯝ ꯍꯪꯉꯛꯄ ꯌꯥꯎꯕꯗꯁꯨ ꯗꯨꯝ ꯄꯤꯊꯣꯛꯑꯦꯕꯀꯣ ꯃꯥ ꯃꯔꯨꯝꯗꯣ ꯆꯥꯕꯤꯗ꯭ꯔꯝꯅꯤꯅ ꯑꯗꯨꯃꯥꯏꯅ ꯇꯧꯋꯤ ꯑꯗꯨꯒ ꯉꯥꯅꯨꯗꯨ ꯆꯥꯎꯔꯛꯑꯀꯥꯟꯗꯕꯨꯗꯤ ꯑꯉꯥꯡꯈꯩꯗ ꯅꯣꯏ ꯆꯥꯅꯤꯡꯉꯒꯗꯤ ꯉꯁꯤ ꯀꯩꯅꯣ ꯆꯥꯒꯦꯗꯨ ꯀꯩꯅꯣ ꯇꯧꯔꯣ ꯈꯣꯠꯂꯣ ꯍꯥꯢꯔꯒ ꯑꯗꯨꯃꯥꯏꯅ ꯇꯧꯔꯒ ꯄꯤꯖꯕ ꯁꯨꯝ ꯌꯥꯝꯃꯛꯄꯅꯤ ꯑꯗꯩ ꯃꯤꯅ ꯂꯩꯒꯦ ꯍꯥꯏꯒꯁꯨ ꯑꯗꯨꯝ ꯌꯣꯟꯊꯣꯛꯄ ꯑꯗꯨꯃꯥꯏꯅ ꯇꯧꯔꯤꯅꯤ ꯑꯗꯣ ꯃꯐꯝ ꯂꯩꯇꯝꯅꯤꯅ ꯑꯩꯅꯖꯨ ꯑꯁꯤ ꯉꯥꯅꯨ ꯂꯣꯏꯁꯜꯂꯤꯖꯦ ꯁꯤ ꯃꯥ ꯀꯩꯅꯣ ꯑꯈꯣꯏꯒꯤ ꯀꯥꯡꯒꯤ ꯂꯩꯅꯥꯒ ꯅꯥꯔꯛꯄ ꯃꯇꯥꯡꯗꯨꯒꯗꯤ ꯑꯩꯅ ꯑꯁ ꯀꯩꯀꯥꯟꯅꯝ ꯌꯣꯟꯊꯣꯛꯑꯣꯅ ꯍꯥꯏꯅꯦꯕ ꯀꯩꯒꯤꯅꯣꯗ ꯑꯁꯤꯗꯒꯤꯖꯨ ꯑꯃꯨꯛ ꯑꯀꯥꯏꯗꯒꯤꯖꯨ ꯗꯨꯝ ꯄꯣꯛꯂꯛ ꯄꯣꯛꯂꯛꯀꯗꯣꯏꯅꯤꯗꯅꯀꯣ ꯑꯗꯨꯗꯨꯅ ꯑꯩꯅ ꯌꯣꯟꯊꯣꯛꯑꯕꯅ ꯐꯅꯤ ꯈꯣꯠꯅꯤꯅ ꯇꯧꯔꯒꯅꯦ ꯂꯣꯏꯍꯟꯅꯤꯡꯗꯦꯕ ꯑꯃꯣꯠ ꯑꯀꯥꯏ ꯃꯌꯥꯝꯖꯦ ꯑꯗꯨꯗꯨꯅ ꯖꯒꯥꯥꯗꯣ ꯅꯥꯟꯅ ꯊꯝꯕꯗꯨꯅ ꯐꯩꯗꯅ ꯑꯗꯨꯒꯤ ꯋꯥꯅꯤꯗ ꯑꯣ ꯐꯔꯦ ꯐꯔꯦ ꯉꯍꯥꯛ ꯉꯍꯥꯛ ꯄꯣꯊꯅꯔꯖꯤ ꯅꯨꯡꯁꯥ ꯌꯥꯝ ꯁꯥꯏ
ꯍꯣꯏ ꯍꯣꯏ ꯍꯣꯏ ꯐꯔꯦ ꯐꯔꯦ ꯊꯝꯃꯣ ꯊꯝ